ꯅꯣ ꯑ ꯍꯣ ꯇꯥꯏ ꯇꯥꯏ ꯅꯧ ꯌꯃꯔꯔꯕ ꯍꯥ ꯑꯩꯒ ꯆꯞ ꯃꯗꯥ ꯑꯩꯗ ꯍꯥꯎ ꯇꯥꯏ ꯇꯥꯏ
ꯇꯦ
ꯇꯥꯗ꯭ꯔꯣ
ꯊꯥꯔꯦ ꯊꯥꯔꯦ
ꯂꯣꯛ ꯊꯨꯝꯕ꯭ꯔꯣ ꯅꯪꯁꯣ
ꯎ
ꯑꯩ ꯀꯣꯟꯁꯦ ꯀꯩꯅꯣꯝ ꯇꯧꯗ꯭ꯔꯣ
ꯇꯧꯗꯦ
ꯎꯝ ꯅꯪ ꯀꯣꯟꯗꯣ ꯅꯪ ꯀꯣꯟꯣꯟ ꯃꯥꯥꯟꯗ꯭ꯔꯦ
ꯅꯪ ꯈꯟ ꯅꯪ ꯈꯣꯟꯕꯗ꯭ꯔꯦ
ꯁꯦꯡꯕ꯭ꯔꯣ ꯑꯗꯨꯃꯥꯏ ꯑꯣꯏ꯭ꯔꯣ
ꯎꯝ ꯎꯝ ꯑꯗꯨꯃꯥꯏ ꯑꯣꯏꯌꯦ ꯕꯣ ꯌꯦꯡꯕ ꯅꯨꯡꯉꯥꯏꯕ꯭ꯔꯣ ꯀꯔꯤꯊꯣꯛꯄ꯭ꯔꯣ ꯄꯥꯡꯅꯕꯗꯗꯅꯤ ꯇꯥꯗ꯭ꯔꯣ
ꯣꯂꯤ
ꯎꯝ
ꯋꯥꯠꯂꯤꯕ ꯕꯣꯜꯒꯤꯗꯤ
ꯉꯁꯥꯏꯁꯨ ꯌꯦꯡꯕ ꯅꯠꯇ꯭ꯔꯣ
ꯌꯦꯡꯗꯦꯍꯦ ꯑꯌꯨꯛꯇ ꯑꯣꯏꯗꯣꯏꯅꯦ ꯕꯣꯜꯗꯤ
ꯑꯣ ꯑꯗꯨꯗꯣ ꯉꯁꯥꯏ ꯆꯠꯄꯗꯨꯅ ꯀꯗꯥꯏꯗ ꯑꯣꯏꯕ
ꯐꯠꯇꯦ
ꯎꯝ ꯅꯪꯅꯆꯤꯤꯟ ꯌꯥꯝ ꯊꯤꯅ
ꯑꯦ ꯇꯦꯛꯁ ꯐꯖꯅ ꯌꯦꯡꯉꯨꯅꯤ ꯎ
ꯅꯠꯇꯦ ꯅꯪ ꯉꯁꯥꯏ ꯄꯨꯡ ꯑꯃꯗ ꯆꯠꯀꯅꯤ ꯍꯥꯏꯕꯗꯨꯅ ꯀꯥꯏ ꯑꯦ ꯄꯨꯡ ꯑꯃ ꯍꯥꯏꯕ꯭ꯔꯥ
ꯎꯝ
ꯎꯝꯅꯤꯔꯍꯨꯝ ꯍꯥꯏꯕ ꯀ
ꯕꯤꯇ꯭ꯋꯤꯟ ꯑꯦ ꯑꯦꯝ ꯄꯤ ꯑꯦꯝ
ꯎꯝ ꯍ ꯀꯅꯣ ꯀꯅꯣ ꯑꯌꯨꯀꯤ ꯑꯣꯏꯔꯦ
ꯎꯝ ꯌꯀꯤ ꯑꯣꯏꯔꯦ
ꯅꯪ ꯁꯤꯁꯨ ꯈꯣꯡꯝꯄꯥꯛꯅꯤꯗ ꯆꯔꯦ ꯅ ꯁꯥꯎꯅꯨ ꯀꯣ ꯑꯩꯗꯤ ꯎ ꯀꯔꯤ ꯍꯥꯏꯦꯕ ꯑꯗꯨꯝ ꯍꯥꯏꯔꯒ ꯂꯩꯕꯅꯦꯕ ꯑꯩꯒꯤ ꯍꯩꯅꯕꯤ ꯑꯣꯏꯕ
ꯎꯝ ꯆꯩ ꯅꯝ ꯑ
ꯏꯃꯥꯟꯅꯕꯤꯗ ꯏꯃꯥꯟꯅꯕꯤꯗ ꯑꯣꯏꯔꯁꯨꯀꯣ ꯑꯩꯗꯤ ꯑꯗꯨꯝ ꯈꯣꯡꯝꯄꯥꯛ ꯈꯣꯡꯄꯥꯛ ꯍꯥꯏꯕꯤꯕꯅꯦ ꯁꯤ ꯈꯣꯡꯄꯥꯛ
ꯎꯝ ꯀꯥꯎꯕꯨꯗꯤꯝ ꯀ ꯉꯝꯗ꯭ꯔꯕꯅꯤꯅ
ꯎꯝ ꯑꯗꯨꯅꯦ ꯆꯤꯟ ꯈꯛꯇ ꯃꯥꯟꯍꯜꯂꯤꯅꯦ ꯃꯑꯣꯡꯗꯣ
ꯎꯝ ꯈꯣꯡꯗꯤ ꯈꯥꯡꯕꯍꯠꯄ ꯉꯝꯃꯣꯏꯗꯕꯗꯨꯕꯨ
ꯏ ꯏ ꯏꯁ ꯅꯪꯁꯤꯁꯨ ꯑꯗꯨꯗꯤ ꯍꯦꯃꯟ꯭ꯔꯣꯅꯦ ꯉꯝꯅꯤꯅ ꯑꯩ ꯍꯧꯖꯤꯛꯁꯨ ꯈꯣꯡ ꯑꯅꯤ ꯊꯥꯡꯒꯠꯂꯒ ꯂꯩꯌꯦ ꯅꯪꯉꯣꯟꯗ ꯑꯣꯏꯅ ꯀꯥꯎꯔꯛꯑꯣꯔꯣ ꯑꯗꯨꯗꯤ
ꯎꯝ ꯑꯃꯗꯤ
ꯎꯝ
ꯍꯣꯏ ꯉꯝꯃꯗꯤ ꯀꯧꯔꯣ
ꯑꯁ ꯈꯣꯡꯄꯥꯛ ꯍꯥꯏꯕꯕꯁꯤꯦ ꯌꯥꯝꯗꯤ ꯌꯥꯝꯗ꯭ꯔꯕꯅꯦ ꯑꯗꯣ ꯀꯅꯥꯝꯇꯗꯤ ꯀꯥꯎꯗ꯭ꯔꯤ ꯑꯗꯣ ꯅꯪꯉꯣꯟꯗ ꯍꯥꯟꯅ ꯀꯥꯎꯕ ꯇꯥꯔꯦꯗꯅ
ꯎꯝ ꯀꯧꯗ꯭ꯔꯤꯉꯩꯗꯅ ꯈꯣꯡ ꯐꯥꯔꯒꯗꯤꯒꯤꯗꯤ ꯇꯧ ꯌꯥꯥꯎꯔꯗꯤ ꯅꯣꯛꯕꯔꯦ ꯁꯤ
ꯏ ꯑꯗꯨꯗꯤ ꯇꯧꯔꯛꯒꯅꯦ ꯅꯪꯁꯨ
ꯑꯗꯨꯗꯤ ꯑꯩ ꯁꯨꯡꯛ ꯉꯝ ꯉꯝꯅꯤꯦꯀꯣ
ꯎꯝ
ꯇꯛꯤ ꯇꯤ ꯈꯣꯠ ꯐꯠ ꯎꯔ ꯅꯅꯥꯉꯁꯦ
ꯑꯥꯎ
ꯎ ꯑꯩꯗꯤ ꯑꯗꯨ ꯁꯨꯅꯝ ꯉꯝꯗꯦꯀꯣ ꯍꯥꯏꯗꯤ ꯑꯗꯨ ꯈꯥꯡꯕ ꯉꯝꯗꯦ ꯃꯥ ꯀꯟꯅ ꯅꯣꯛꯊꯣꯛꯑꯒꯅꯦꯅ ꯇꯧꯔꯗꯤ ꯀꯕ ꯍꯥꯏꯗꯤ ꯍꯥꯏꯗꯤ ꯎꯝ ꯅꯣꯏꯅ ꯇꯧꯗ꯭ꯔꯤ ꯀꯥꯟꯗꯀꯣ ꯅꯣꯏ ꯈꯨꯠꯇꯨ ꯁꯨꯃꯥꯏꯅ ꯂꯥꯛꯀꯗꯧꯦ ꯑꯩꯗꯤ ꯀꯤꯔꯅꯤ ꯍꯥꯏꯔꯅꯤ
ꯑ ꯀ꯭ꯂꯥꯁ ꯃꯅꯨꯡꯗꯁꯤ ꯏꯃꯥꯟꯅꯕꯤꯅ ꯑꯩꯉꯣꯟꯗ ꯃꯈꯨꯠ ꯑꯅꯤꯗꯨꯅ ꯑꯁ ꯑꯩꯉꯣꯟꯗꯁꯨꯦ ꯑꯗꯨꯝ ꯁꯨꯃꯥꯏꯅ ꯊꯤꯜꯂꯛꯕ ꯑꯗꯨꯒꯤ ꯑꯩꯅ ꯈꯪꯕꯒꯤ ꯑꯁ ꯀ꯭ꯂꯥꯁ ꯃꯅꯨꯡꯗ ꯑꯗꯨꯝ ꯂꯥꯎꯔꯛꯕꯅꯤ ꯑꯩꯅ
ꯑꯩꯉꯣꯟꯗꯁꯨ ꯑꯗꯨꯝ ꯁꯥꯟꯅꯕꯤꯕ ꯑꯩꯒꯤ ꯃꯅꯤꯡꯗ ꯐꯝꯃꯒꯀꯣ
ꯎꯝ ꯎꯝ ꯇꯧꯒꯅꯤ ꯅꯣꯏꯗꯤ ꯀꯥꯏꯗꯒꯤ ꯂꯝ ꯍꯦꯟꯕꯗꯨꯕꯨ
ꯏ ꯏ ꯏ ꯎꯝ ꯂꯝꯍꯦꯟꯕ ꯇꯥꯔꯕ ꯑꯁꯤ ꯋꯥ ꯍꯥꯏꯕꯒꯤ
ꯍꯣꯏ ꯑꯩꯈꯣꯏꯅ ꯈꯟꯕꯗꯤ ꯅꯣꯏꯁꯦ ꯏꯅꯣꯁꯦꯟ ꯑꯣꯏꯒꯅꯤ ꯑꯉꯥꯡ ꯃꯥꯜꯂꯤ ꯀꯥꯏ ꯇꯧꯕꯅꯤ ꯑꯗꯣ ꯈꯠꯂꯝꯃꯦ
ꯎꯝ ꯇꯥꯅꯤꯡꯗꯦꯍꯦ ꯅꯪꯁꯨ ꯍꯦꯃꯟꯂꯦ ꯑꯈꯣꯏ ꯀ꯭ꯂꯥꯁꯔꯨꯝꯗ ꯑꯈꯣꯏꯒꯨꯝꯅ ꯏꯅꯣꯁꯦꯟ ꯑꯣꯏꯕ ꯩꯌꯥꯎꯗꯕꯅꯤꯅꯦ
ꯒ꯭ꯌꯥꯟ ꯒ꯭ꯌꯥꯟ ꯇꯥꯕ ꯋꯥꯈꯜ ꯇꯥꯕ ꯍꯥꯏꯕꯁꯦ ꯑꯈꯣꯏ ꯉꯥꯛꯇ ꯉꯥꯏꯔꯤꯅꯤ ꯍꯥ
ꯃꯄꯥꯟ ꯃꯄꯥꯟ ꯊꯣꯡ ꯈꯛꯇꯪ ꯏꯅꯣꯁꯦꯟ ꯑꯣꯏꯕ ꯃꯅꯨꯡꯗꯗꯤ ꯄꯨꯔꯥ ꯂꯣꯏꯔꯦ ꯂꯣꯏꯔꯦ
ꯑꯁ ꯑꯁ ꯌꯥꯝ ꯈꯪꯉꯤꯀꯣ ꯎꯝ ꯎꯝ ꯎꯝ ꯎꯝ ꯆꯩꯅꯝ ꯅꯝꯃꯤꯅꯪ
ꯎꯝ ꯅꯪꯅꯦ ꯅꯝꯃꯤꯗꯤ ꯆꯩꯅꯝ ꯅꯝꯕꯗꯣ
ꯎꯝ ꯎꯝ ꯑꯩ ꯅꯝꯗꯦ ꯀꯥꯏ ꯅꯝꯃꯤꯅꯣꯅꯦ ꯅꯪ ꯅꯆꯤꯟ ꯄꯪꯍꯥꯏꯗ ꯍꯥꯏꯖꯤꯜꯂꯒ
ꯎꯝ
ꯑꯩꯈꯣꯏꯗꯤ ꯋꯥꯈꯜ ꯌꯥꯝ ꯇꯥꯕ ꯃꯤꯅꯦ ꯒ꯭ꯌꯥꯟ ꯌꯥꯝ ꯇꯥꯕ ꯃꯤ ꯈꯪꯕ꯭ꯔꯥ
ꯑꯣꯏꯒꯅꯤ ꯑꯦꯛꯁꯟꯗꯗꯤ ꯑꯣꯏꯗꯕ ꯆꯤꯟꯗ ꯈꯛ ꯑꯣꯏꯕ ꯑꯗꯨꯁꯨ ꯌꯥꯕꯅꯦ
ꯑꯁ ꯁꯤꯅꯨꯄꯥꯥꯁꯦ ꯑꯩ ꯀꯔꯤ ꯀꯃꯥꯏꯅ ꯉꯥꯡꯅꯅꯥꯒꯅꯤ ꯁꯤꯗꯤ
ꯆꯤꯟꯁꯨ ꯌꯥꯝ ꯀꯟꯕ ꯅꯨꯄꯤꯗꯒꯤ ꯍꯦꯟꯅꯁꯨ ꯀꯜꯂꯦꯕ
ꯑ
ꯅꯪꯅꯒ ꯅꯨꯄꯤ ꯑꯣꯏꯔꯗꯤ ꯑꯁ ꯂꯣꯔꯦꯅ ꯅꯪ ꯅꯨꯄꯥꯏ ꯑ ꯀꯣꯛꯁꯤ ꯑꯗꯨꯝ ꯆꯥꯗꯣꯏꯅꯤ ꯅꯪ
ꯑꯩꯁꯤ ꯅꯨꯄꯥ ꯑꯣꯏꯔꯝꯃꯗꯤꯀꯣ ꯐꯨꯗꯣꯏꯅꯤ ꯅꯪ
ꯑꯩꯗꯤ ꯇꯨꯃꯤꯟ ꯌꯦꯡꯉꯒ ꯖꯒꯣꯏ ꯁꯥꯔꯅꯤ
ꯑꯝ ꯎꯝ ꯍꯣꯏ ꯖꯒꯣꯏ ꯁꯥꯔꯒ ꯂꯩꯔꯣ ꯅꯪꯗꯤ
ꯇꯥꯕ꯭ꯔꯣ
ꯎꯝ
ꯎꯝ ꯊꯥꯕꯟꯒ ꯆꯣꯡꯈꯥꯏꯔꯒ
ꯊꯥꯕꯜ ꯆꯣꯡꯕꯁꯨ ꯅꯨꯡꯉꯥꯏꯗꯧ ꯃꯥꯜꯂꯤꯅꯤ ꯌꯥꯔ ꯌꯥꯜꯂꯒ ꯑꯩꯈꯣꯏ ꯈꯨꯟꯒꯤ ꯑꯥ ꯅꯨꯄꯥꯁꯤꯡ ꯀꯔꯤ ꯍꯥꯏꯕ꯭ꯔ ꯊꯥꯕꯜ ꯆꯣꯡꯒꯟꯕ ꯅꯨꯄꯥꯁꯤꯡꯅꯦꯕ ꯇꯥꯕ꯭ꯔꯣ
ꯍꯥꯏꯗꯤ
ꯑꯩꯅ ꯍꯥꯏꯕꯁꯨ ꯇꯥꯗꯤ ꯁꯤ ꯅꯨꯄꯥꯁꯤ
ꯃ
ꯑꯩꯅ ꯍꯥꯏꯕꯁꯤ ꯇꯥꯕ꯭ꯔꯣ ꯍꯥꯏꯕ
ꯇꯥꯔꯕ꯭ꯔꯣ
ꯎꯝ ꯑꯩꯈꯣꯏ ꯈꯨꯟꯒꯤ ꯑꯁ ꯈꯔꯔꯤ ꯌꯔꯣ ꯁꯥꯎꯅꯤ ꯃꯤꯗ
ꯇꯔꯨ
ꯍꯣꯏ
ꯑꯣꯏꯣꯏ ꯀꯥꯏ
ꯃꯤꯅ ꯇꯥꯔꯁꯨ ꯇꯥꯗꯤꯦ
ꯀ꯭ꯋꯥꯛ ꯅꯨꯡ ꯉꯥꯏꯕꯕꯨ ꯀꯔꯝꯍ ꯍꯥꯏꯅ ꯇꯥꯒꯦꯔꯣ ꯑꯩ ꯋꯥꯥꯛ ꯅꯨꯡꯉꯥꯏꯕꯕꯨ ꯀꯔꯝꯍ ꯍꯥꯏꯅ ꯇꯥꯒꯦꯔꯣ
ꯎ ꯍꯥꯏꯌꯣ ꯍꯥꯏꯌꯣ
ꯎꯝ ꯀꯌꯥ ꯐꯥꯏꯗꯦ
ꯍꯥꯏꯌꯣ
ꯀꯩ ꯍꯥꯏꯗꯣꯏꯅꯣ
ꯅꯪ ꯍꯧꯖꯤꯛ ꯍꯥꯏꯕꯗꯨꯣ ꯍꯥꯏꯌ ꯍꯥꯏꯕ
ꯆꯣꯡꯕ ꯍꯤꯂꯝꯃꯣꯏꯕ ꯍꯥꯏꯕ ꯊꯕꯥꯜꯗꯣ
ꯑꯩꯕꯨ ꯅꯠꯇꯦ ꯍꯥꯏꯔꯤꯁꯦ
ꯑꯗꯨ ꯑꯗꯨꯗꯤ
ꯎꯝ ꯈꯔ ꯑꯩꯈꯣꯏ ꯈꯨꯟꯒꯤ ꯅꯨꯄꯥ ꯈꯔ ꯑꯗꯨꯝ ꯁꯤꯅꯤꯌꯔ ꯑꯣꯏꯕ ꯑꯗꯨꯒ ꯈꯔꯁꯨ ꯑꯗꯨꯝ ꯍꯪ ꯀꯔꯤ ꯍꯥꯏꯁꯤꯔꯥ ꯉꯥꯎꯁꯤꯟꯅꯕ ꯍꯥꯏꯕꯗꯣ ꯑ ꯑꯗꯨꯒ ꯊꯥꯕꯜꯁꯨ ꯆꯣꯡꯒꯟꯕ ꯃꯣꯏꯗꯣ ꯒꯥ ꯑꯗꯨꯗꯒꯤ ꯑꯃꯨꯛ ꯈꯔ ꯃꯈꯥ ꯑꯣꯏꯕ ꯅꯨꯄꯥ ꯃꯆꯥꯁꯤꯡꯁꯤ ꯃꯣꯏꯒ ꯉꯁꯥꯏ ꯁꯤꯅꯤꯌꯔꯁꯤꯡꯗꯨꯒꯀꯣ ꯊꯥꯕꯥꯜ ꯆꯣꯡ ꯃꯤꯟꯅꯕ
ꯎꯝ
ꯁꯤꯅꯦꯁꯤꯡꯗꯨꯗꯤ ꯑꯗꯨꯝ ꯋꯥꯡ ꯆꯥꯎꯕ ꯉꯥꯛꯇꯅꯦꯕ ꯑꯗꯨꯒ ꯃꯣꯏꯗꯒꯤ ꯑꯃꯨꯛ ꯈꯔ ꯑꯣꯏꯕꯁꯤꯅ ꯑꯃꯨꯛ ꯑꯉꯥꯡ ꯑꯣꯏꯕ ꯃꯤꯁꯨ ꯑꯗꯨꯝ ꯄꯤꯛꯑꯦꯕꯀꯣ ꯑꯗꯣ ꯃꯣꯏ ꯃꯅꯥꯛꯇ ꯊꯥꯕꯜ ꯆꯣꯡꯕ ꯌꯥꯎꯕꯁꯤꯗꯤ ꯑꯗꯣ ꯃꯣꯏꯗꯣ ꯊꯥꯕꯜ ꯆꯣꯡꯕꯗꯣ ꯀ꯭ꯔꯤ ꯍꯥꯏꯁꯤꯔꯥ ꯎꯝ ꯍꯥꯏꯗꯤ ꯇꯤꯡ ꯇꯤꯡꯅ ꯆꯣꯡꯕꯌꯦꯀꯣ ꯍꯥꯏ ꯅꯨꯄꯥꯗꯨꯁꯨ ꯑꯃꯨꯛꯀ ꯀꯜꯂꯦꯗꯅ ꯀꯜꯂꯤ ꯃꯣꯏ ꯃꯅꯥꯛꯇ ꯌꯥꯜꯂꯤꯦ ꯍꯥꯏꯕ ꯃꯥꯗ ꯍꯦꯡ ꯇꯕꯗꯣ
ꯑꯦ
ꯃꯣꯏ ꯃꯔꯠꯇ ꯌꯥꯗꯦ ꯑꯗꯨꯒ ꯂꯩꯕꯛ ꯂꯩꯕꯛꯇꯣ ꯑ ꯀꯔꯤ ꯌꯥꯕ꯭ꯔꯥ ꯐꯖꯅꯅꯤ ꯋꯥ ꯑꯁ ꯑꯩ ꯍꯥꯏꯕ ꯍꯩꯗꯕꯦ ꯏꯅꯤꯁꯦ
ꯅ ꯅꯪꯗꯨ ꯅꯪꯒꯤꯗ ꯐꯥꯅꯤꯒꯤ ꯋꯥꯔꯤꯔꯥ ꯅꯠꯇ꯭ꯔꯒ ꯅꯪ ꯅꯣꯛꯄꯒꯤ ꯋꯥꯔꯤꯔꯣ ꯑꯩꯁꯨꯒꯦꯦꯟꯗ
ꯂꯩꯕꯥꯛꯇꯣ ꯐꯖꯅ ꯅꯦꯠꯄ ꯉꯝꯗꯦ ꯍꯥꯏꯌꯦꯕ ꯑꯗꯨ
ꯎꯝ
ꯃꯣꯏꯅ ꯍꯥꯏꯕꯗꯤ ꯅꯣꯛꯅꯤꯡꯕꯅꯦꯍꯦ ꯑꯈꯣꯏ ꯂꯣꯟꯗ ꯑꯩꯕꯨꯗꯤ ꯐꯖꯅ ꯍꯥꯏꯕ ꯌꯥꯕꯅꯦ꯫
ꯅꯣꯏ ꯂꯣꯟꯗꯣ ꯇꯝꯕꯤꯔꯗꯤ ꯐꯗꯣꯏꯕ꯫ ꯇꯝꯕꯤꯗ꯭ꯔꯕꯅꯤꯅ ꯈꯪꯗ꯭ꯔꯕ꯫
ꯑꯁ ꯑꯩꯈꯣꯏ ꯅꯣꯟꯗꫭ ꯇꯝꯕꯤꯔꯁꯨ ꯈꯪꯔꫭꯏꯅꯦ ꯅꯪꯗꯤ꯫ ꯀ꯭ꯔꯦ ꯈꯪꯒꯗ꯭ꯔ꯫
ꯁꯤꯌꯥ꯫ ꯂꯣꯟ ꯈꯪꯕꯗꯤ ꯊꯨꯕꯅꯦ ꯑꯩ꯫
ꯎꯝ ꯎꯝ ꯌꯥꯝ ꯐꯩꯅ ꯑꯗꯨꯗꯤ꯫
ꯎꯝ꯫
ꯐꯩ-ꯐꯩ ꯑꯩꯗꯤ ꯂꯣꯟ ꯍꯩꯕꯗꯤ ꯇꯞꯄꯅꯤ ꯑꯩꯗꯤ꯫
ꯉ ꯑꯩꯗꯤ ꯊꯕꯅꯦ ꯍꯦ꯫
ꯎꯝ꯫ ꯀꯣꯛꯈ꯭ꯔ ꯉꯥꯎꯏꯗ꯫ ꯍꯌꯦꯡꯗꯤ ꯀꯥꯏ ꯆꯠꯀꯦꯔꯣ꯫
ꯀꯣꯏꯕ꯫
ꯏ ꯀꯥꯏꯗ꯫
ꯄꯤꯛꯅꯤꯛ꯫
ꯎ ꯎ ꯎ ꯎꯝ ꯎꯝ ꯅꯨꯄꯤꯒ꯫
ꯌꯦꯁ ꯀꯣꯂꯦꯖꯀꯤ꯫
ꯎꯝ ꯆꯠꯂꯨꯔꯣ-ꯆꯠꯂꯨꯔꯣ꯫
ꯎꯝ꯫ ꯑꯩꯒꯤ ꯑꯦꯛꯁ ꯀꯣꯂꯦꯖꯅ ꯑꯩꯕꯨ ꯊꯥꯗꯣꯛꯀꯅꯨ-ꯊꯥꯗꯣꯛꯀꯅꯨ ꯍꯥꯏꯅ ꯑꯩꯒꯤ ꯀꯣꯂꯦꯖꯅ ꯑꯗꯨꯝ ꯔꯤꯀ꯭ꯋꯦꯁ ꯇꯧꯔꯛꯄꯗꯨꯒꯤ ꯎꯄꯥꯏ ꯂꯩꯇꯕ ꯆꯠꯇꯣꯏ ꯍꯥꯏꯇꯥꯥꯔꯦ꯫ ꯌꯦꯁ꯫ ꯑꯦꯛꯁ ꯀꯣꯂꯦꯖ ꯍꯥꯏꯕꯅꯤꯍꯌꯦ ꯅꯨꯄꯤ ꯍꯥꯏꯕ ꯅꯠꯇꯦ ꯀꯣꯂꯦꯖ ꯍꯥꯏꯕꯅꯤ꯫